ꯇꯥꯌꯦ ꯇꯥꯌꯦ ꯑꯩꯗꯤ ꯀꯅꯥꯅꯣ ꯈꯜꯂꯨꯔꯦꯍꯦ ꯃꯤꯡꯁꯤꯗ
ꯑꯃꯨꯛ ꯌꯥꯔꯔꯣꯏꯗ꯭ꯔꯥꯅ
ꯑꯁ ꯌꯥꯝ ꯁꯦꯡꯉꯤꯍꯦ
ꯑꯣ ꯑꯩꯒꯤꯁꯦ ꯀꯩꯅꯣ ꯏꯀꯣ ꯆꯠꯄꯒꯨꯝ ꯇꯧꯋꯦ ꯑꯩꯒꯤ ꯈꯣꯟꯖꯦꯜꯁꯦ
ꯑꯩꯉꯣꯟꯗꯗꯤ ꯀꯔꯤꯁꯨ ꯇꯧꯗꯦꯗ ꯌꯥꯝ ꯐꯖꯅ ꯇꯥꯏꯌꯦ
ꯑꯣ ꯐꯖꯅ ꯇꯥꯕ꯭ꯔꯥ ꯅꯪ ꯉꯁꯤ ꯅꯅꯥ ꯁꯦꯡꯕ꯭ꯔꯥ
ꯆꯠꯂꯣꯍꯦ ꯑꯩꯗꯤ ꯑꯗꯨꯝ ꯅꯥꯜꯂꯤꯗ ꯅꯨꯡꯇꯤꯒꯤ ꯁꯦꯡꯉꯦ ꯅꯪ ꯁꯦꯡꯗꯕ ꯃꯥꯜꯂꯦ
ꯅꯠꯇꯦꯕꯥꯃꯤ ꯈꯔꯗꯤ ꯇꯥꯏ ꯇꯥꯗꯦ ꯑꯁꯨꯃꯥꯏꯅ ꯍꯥꯏꯌꯦꯕꯀꯣ ꯑꯗꯨꯒꯤꯅꯤꯗ ꯅꯪ ꯉꯁꯤ ꯏꯔꯨꯔꯒ ꯅꯅꯥ ꯁꯦꯡꯕ꯭ꯔꯅ ꯍꯪꯕꯅꯤꯗ
ꯁꯦꯡꯕꯅꯦ ꯉꯁꯥꯏꯗꯣ ꯍꯟꯗꯛ ꯑꯩ ꯈꯔ ꯀꯣꯜ ꯌꯥꯝ ꯇꯧꯋꯦꯕꯀꯣ ꯏꯃꯥꯟꯅꯕꯤ ꯏꯃꯥꯟꯅꯕꯤ ꯏꯃꯥꯟꯅꯕꯁꯤꯡꯕꯨ ꯑꯗꯨꯒꯤ ꯒꯤ ꯅꯥꯁꯦ ꯐꯖꯟ ꯐꯖꯅ ꯊꯝꯕꯅꯦ ꯑꯩꯅ
ꯅꯠꯇꯦ ꯌꯥꯝ ꯇꯧꯃꯜꯂꯁꯨ ꯀꯣ ꯌꯥꯝ ꯇꯧꯃꯜꯂꯁꯨ ꯅꯥꯗꯣ ꯐꯠ ꯐꯠꯇꯕꯅꯦꯕ ꯍꯌꯦꯡ ꯋꯥꯏꯀꯣ ꯅꯪ ꯑꯍꯟ ꯑꯣꯏꯔꯛꯄ ꯀꯥꯟꯗ ꯇꯥꯔꯣꯏꯌꯦ ꯅꯅꯥꯗꯣ
ꯑꯗꯨꯁꯨ ꯆꯨꯝꯃꯤꯅꯦ ꯑꯗꯨ ꯑꯣꯏꯔꯁꯨ ꯃꯠ ꯀꯩꯅꯣꯅꯤꯗ ꯁꯨꯃꯥꯏꯅ ꯑꯗꯨꯝ ꯅꯨꯡꯇꯤꯒꯤꯗꯤ ꯇꯧꯔꯣꯏꯗ ꯑꯃꯨꯛ ꯂꯦꯞꯈꯤꯅꯤꯉꯦ ꯏꯃꯥꯟꯅꯕꯤꯁꯤꯡꯁꯨ ꯀꯣ ꯆꯥꯔꯦ
ꯀꯩ ꯍꯦꯟꯁꯥꯡ
ꯀꯣꯕꯤ ꯃꯁꯣꯏꯗꯣ
ꯑꯣ ꯑꯣ
ꯑꯗꯣ ꯆꯝꯐꯨꯨꯠꯒ ꯀꯩꯅꯣꯒ ꯊꯥꯡꯖꯤꯡ ꯑꯃꯦꯠꯄꯒ ꯆꯥꯏꯌꯦ ꯅꯪꯗꯤ
ꯑꯩꯗꯤ ꯀꯩꯅꯣ ꯆꯥꯏ ꯌꯦꯟꯗꯦꯝ ꯆꯝꯐꯨꯠ ꯆꯥꯏ ꯑꯗꯨꯒ ꯌꯦꯟꯔꯨꯝꯗꯣ ꯑꯃꯃꯝ ꯆꯥꯔꯦ
ꯏꯁ ꯌꯦꯟꯗꯦꯝ ꯆꯝꯐꯨꯠ ꯆꯥꯕ ꯌꯥꯕ꯭ꯔꯣ
ꯍꯥꯎꯇꯦꯗ ꯏꯟꯁꯥꯡ ꯆꯥꯅꯤꯡꯉꯥꯏ ꯂꯩꯇꯦ ꯍꯟꯗꯛꯁꯦ
ꯍꯋꯥꯏꯖꯔ ꯊꯝꯃꯅꯤ
ꯑꯗꯨꯅꯦ ꯍꯋꯥꯏꯖꯥꯗꯣ ꯍꯥꯎꯗꯕ ꯑꯗꯨꯏꯅꯦ ꯁꯤꯡꯒ ꯊꯨꯝꯒ ꯑꯗꯨꯝ ꯍꯥꯞꯄꯒ ꯆꯥꯔꯦ
ꯑꯦꯁ
ꯑꯗꯨꯗ ꯌꯦꯟꯁꯥꯡ ꯌꯦꯟꯁꯥ ꯅꯠꯇꯕ ꯁꯟꯁꯥꯒꯨꯝꯕꯀꯣ ꯑꯀꯪꯕꯗꯣ ꯍꯥꯞꯄꯅꯦ ꯍꯥꯎꯒꯗꯕ ꯂꯩꯇꯕ ꯑꯗꯨꯁꯨ
ꯀꯩꯅꯣ ꯑꯣꯏꯅ ꯀꯩꯅꯣ ꯌꯦꯔꯨꯝ ꯌꯥꯎꯔ ꯌꯥꯔꯦ ꯀꯩꯗꯧꯔꯒꯦ ꯑꯩꯗꯤ ꯌꯦꯔꯨꯝ ꯌꯥꯎꯔꯗꯤ ꯑꯗꯨꯝ ꯌꯥꯏꯌꯦ
ꯑꯁ ꯌꯦꯔꯨꯝꯁꯨ ꯀꯩꯅꯣꯅꯤꯗ ꯆꯝꯐꯨꯠ ꯑꯣꯏꯕ ꯑꯃ ꯌꯦꯟꯁꯥꯡꯗꯣ ꯆꯝꯐꯨꯠ ꯑꯣꯏꯔꯦ ꯑꯗꯨꯒ ꯌꯦꯔꯝꯗꯨꯁꯨ ꯑꯐꯨꯠꯄ ꯑꯣꯏꯔꯦ ꯉꯧꯔꯗꯤ ꯈꯔ ꯈꯥꯎꯒꯗꯕ
ꯑꯗꯣ ꯉꯧꯕ ꯌꯥꯗ꯭ꯔꯕ ꯑꯩꯗꯤ ꯌꯦꯔꯨꯝꯗꯣ ꯐꯨꯠꯄꯗꯣ ꯑꯁ ꯑꯩꯗꯤ ꯌꯦꯔꯨꯝ ꯐꯨꯠꯂꯒ ꯆꯥꯗꯦ ꯉꯧꯔꯒ ꯈꯛꯇ ꯆꯥꯏꯌꯦ ꯐꯨꯠ ꯐꯨꯠꯄꯗꯨꯗꯤ ꯍꯣꯏ ꯑꯗꯨꯒ ꯐꯨꯠꯄꯗꯨꯗꯤꯀꯣ ꯍꯣꯏ ꯊꯨꯅꯁꯨ ꯂꯣꯏꯁꯤꯜꯂꯦꯕ ꯆꯥꯕ ꯈꯪꯍꯧꯗꯦꯕ
ꯌꯦꯔꯨꯝꯁꯨ ꯌꯥꯝ ꯇꯥꯡꯉꯦ ꯍꯟꯗꯛ
ꯑꯁ ꯍꯥꯏꯔꯨ ꯅꯣꯏ ꯌꯥꯝ ꯇꯥꯡꯉꯦ ꯑꯩꯈꯣꯏꯗꯁꯨ ꯑꯗꯨꯒꯅꯦ ꯃꯁꯤꯡꯁꯨ ꯁꯨꯗ꯭ꯔꯦ
ꯍꯥꯟꯅꯒꯤꯗꯨꯅ ꯌꯥꯝꯃꯦ ꯍꯟꯗꯛꯀꯣ ꯃꯁꯤꯡ ꯇꯔꯨꯛ ꯋꯥꯠꯂꯦꯕ
ꯑꯦ ꯁꯦꯠ ꯇꯔꯣ
ꯍꯣꯏ ꯁꯦꯠꯇꯣ ꯃꯁꯤꯡ ꯇꯔꯨꯛ ꯋꯥꯠꯄ ꯋꯥꯅꯤꯗ ꯏꯃꯥꯟꯅꯕꯤ ꯇꯥꯡ ꯃꯟꯕꯒꯤꯀꯣ ꯈꯪꯗꯦ ꯏꯃꯥꯟꯅꯕꯤ ꯏꯕꯥꯅꯤꯗꯣ ꯑꯁ ꯍꯟꯗꯛꯇꯤ ꯁꯦꯠ ꯂꯩꯕ ꯉꯝꯗ꯭ꯔꯦ ꯇꯪꯈꯥꯏ ꯇꯪꯈꯥꯏ ꯌꯦꯟꯟꯅꯅꯤꯡꯉꯥꯏ ꯑꯃ ꯂꯩꯔꯁꯦ ꯍꯥꯏꯅ ꯂꯩꯕꯅꯦꯕ
ꯎ
ꯑꯗꯨꯗ ꯌꯦꯟꯕꯗꯀꯣ ꯃꯥꯒꯤꯁꯨ ꯑꯍꯨꯝ ꯍꯥꯡꯉꯦ ꯑꯩꯒꯤꯁꯨ ꯑꯍꯨꯝ ꯍꯥꯡꯉꯦꯕ
ꯑꯦ ꯀꯩꯅꯣꯅꯦ ꯗꯨꯀꯥꯟ ꯃꯄꯨꯗꯣ ꯀꯥꯎꯕꯒꯤ ꯑꯣꯏꯔꯝꯅꯤ
ꯀꯔꯤ ꯅꯣ ꯍꯥꯏꯕꯗꯤꯀꯣ ꯍꯥꯡꯕ ꯅꯠꯇꯦꯕ ꯌꯦꯟꯊꯣꯛꯄꯗꯀꯣ ꯁꯨꯗꯕꯅꯦ ꯏꯕꯥꯅꯤꯗꯣ ꯊꯥꯏꯅꯗꯤ
ꯎꯝ ꯀꯣ ꯎꯝ ꯀꯩꯅꯣ ꯑꯃꯗ ꯂꯥꯏ ꯑꯃꯗ ꯇꯔꯨꯛ ꯇꯔꯨꯛ ꯌꯥꯎꯋꯤꯗꯅꯀꯣ
ꯑꯥ ꯑꯥ
ꯑꯗꯣ ꯑꯃ ꯂꯥꯏ ꯑꯃ ꯃꯣꯏ ꯂꯧꯊꯣꯛꯄꯒꯤꯔꯥ ꯀꯔꯤꯒꯤꯔꯥ ꯈꯪꯗꯦ
ꯈꯪꯗꯦ ꯑꯩ ꯍꯧꯖꯤꯛ ꯌꯦꯡꯒꯦ
ꯍꯟꯗꯛ ꯄꯤꯛꯅ ꯂꯥꯛꯄꯒꯤꯔ ꯈꯪꯗꯦ ꯅꯪꯁꯨ ꯌꯥꯝ ꯇꯟꯗꯕ꯭ꯔꯣ ꯍꯧꯖꯤꯛ ꯌꯦꯡꯒꯦ ꯍꯥꯏ
ꯁꯨꯗ꯭ꯔꯗꯤ ꯅꯨꯡꯉꯥꯏꯇꯦꯗꯅ ꯑꯃ ꯑꯅꯤ ꯑꯍꯨꯝ ꯃꯔꯤ ꯃꯉꯥ ꯇꯔꯨꯛ ꯇꯔꯦꯠ ꯅꯤꯄꯥꯜ ꯃꯥꯄꯜ
ꯃꯄꯥꯟꯁꯨ ꯑꯩ ꯃꯄꯥꯟꯁꯨ
ꯝ꯭ꯔ ꯑꯦ ꯍꯣꯏ ꯁꯨꯗ꯭ꯔꯦ ꯌꯦꯔꯨꯝ
ꯑꯣ ꯁꯨꯗꯕ꯭ꯔꯥ ꯏꯕꯥꯅꯤꯁꯨ ꯈꯪꯗꯦꯕ ꯀꯣ ꯍꯥꯟꯅꯗꯤ ꯌꯧꯔꯛꯑꯒ ꯌꯦꯜꯂꯛꯄꯗ ꯈꯪꯕꯅꯤꯗ ꯀꯩꯅꯣꯅꯦ
ꯑꯦ ꯀꯃꯥꯏꯅ ꯀꯃꯥꯏꯅ ꯇꯧꯕꯖꯥꯠꯂꯣ ꯍꯟꯗꯛꯁꯦ ꯑꯗꯨꯅꯦ ꯑꯩ ꯉꯁꯥꯏ ꯌꯦꯡꯕ ꯀꯥꯟꯗ ꯌꯦꯔꯨꯝꯗꯣ ꯌꯥꯝꯗꯦꯅ ꯌꯦꯡꯕꯅꯦꯕ ꯑꯃ ꯑꯅꯤ ꯑꯍꯨꯝ ꯃꯔꯤ ꯃꯉꯥ ꯇꯔꯨꯛ
ꯉꯁꯤ ꯂꯩꯕ꯭ꯔꯣ
ꯑꯣ ꯉꯁꯤ ꯂꯩꯔꯛꯄꯅꯦ ꯑꯩꯗꯤ ꯁꯨꯃꯥꯏ ꯌꯦꯡꯍꯧꯗꯦ
ꯑꯣꯍꯣ ꯀꯌꯥ ꯄꯤꯒꯦ ꯇꯥꯕ꯭ꯔꯣ
ꯑꯥꯎ ꯇꯌꯦ
ꯀꯌꯥ ꯄꯤꯒꯦ ꯑꯗꯣ
ꯑꯦ ꯁꯨꯋꯦꯗ ꯑꯩꯈꯣꯏꯒꯤ ꯀꯨꯟꯊ꯭ꯔꯥ ꯁꯨꯋꯦ ꯀꯩꯅꯣꯅꯦ ꯆꯅꯤꯒ ꯍꯨꯝꯐꯨ ꯄꯤꯌꯦꯕ
ꯍꯨꯝꯐꯨ ꯍꯥꯏꯁꯨ ꯈꯪꯗ꯭ꯔꯦ
ꯌꯥꯡꯈꯩꯒꯤ ꯃꯊꯪ ꯂꯩꯕꯗꯣ
ꯑꯣ ꯑꯩꯈꯣꯏ ꯑꯅꯤꯒꯤꯅꯀꯣ ꯆꯅꯤꯒ ꯑꯃ ꯑꯅꯤ ꯑꯍꯨꯝ ꯃꯔꯤ ꯃꯉꯥ ꯇꯔꯨꯛ ꯇꯔꯦꯠ
ꯑꯦ ꯌꯥꯝ ꯇꯥꯡꯏꯤꯅꯦ ꯅꯣꯏ ꯇꯝꯄꯥꯛꯇ ꯂꯩꯔꯒ ꯌꯥꯝ ꯇꯥꯡꯏꯤꯅꯦ
ꯑꯩꯈꯣꯏꯗꯣ ꯇꯝꯄꯥꯛ ꯑꯣꯏꯔꯁꯨ ꯈꯔ ꯆꯠꯂꯦꯕ ꯑꯗꯨꯒꯤꯅꯦ ꯐꯧꯁꯦꯜ ꯑꯃ ꯌꯣꯟꯜꯂꯤ ꯃꯐꯝꯗꯤ ꯂꯩꯌꯦꯕꯀꯣ ꯑꯗꯨꯗ ꯆꯠꯄ ꯀꯥꯟꯗ ꯌꯦꯔꯨꯝ ꯐꯪꯗꯕ ꯑꯩꯈꯣꯏꯗ ꯑꯃꯨꯛ ꯂꯥꯛꯑꯒ ꯑꯩꯈꯣꯏ ꯃꯅꯥꯛꯇꯁꯨ ꯊꯤꯔꯦ ꯑꯗꯨꯁꯨ ꯐꯪꯗꯦ ꯅꯋꯥꯡ ꯑꯍꯨꯝ ꯃꯔꯤꯒꯨꯝꯕ ꯐꯪꯗꯦ ꯌꯦꯔꯣꯝꯁꯦ
ꯃꯄꯥꯟ ꯂꯝꯗꯒꯤ ꯀꯩꯅꯣ ꯌꯦꯔꯨꯝ ꯄꯨꯊꯣꯛꯀꯗꯕꯗꯣ
ꯍꯣꯏ
ꯘꯔꯤꯒꯨꯝꯕꯗꯣ ꯆꯠꯅꯗꯕꯒꯤꯀꯣ
ꯍꯣꯏ ꯑꯗꯨꯁꯨ ꯆꯨꯝꯃꯦ ꯑꯗꯨꯏꯁꯨ ꯇꯥꯡꯕꯕꯨꯗꯤ ꯍꯣꯏ ꯀꯩꯁꯨ ꯀꯥꯏꯗꯦ ꯑꯗꯣ ꯃꯁꯤꯡꯕꯨꯗꯤ ꯁꯨꯍꯜꯂꯣꯗꯅ
ꯈꯪꯗꯦꯒ ꯃꯥ ꯌꯣꯟꯕ꯭ꯔꯥ ꯅꯣꯏꯒꯤꯗꯣ ꯑꯩꯁꯨ ꯀꯣꯛ ꯉꯥꯎꯔꯦ
ꯃꯁꯤꯡ ꯁꯨꯗꯕꯒꯤꯅꯤꯅꯦ ꯑꯩꯅ ꯉꯥꯛꯏꯆꯦꯅꯣꯝꯗꯣ
ꯎꯝ ꯍꯌꯦꯡ ꯍꯪꯉꯣ ꯀꯔꯤ ꯈꯔꯥ ꯅꯣꯏꯒꯤ ꯌꯦꯔꯨꯝꯗꯣ ꯁꯨꯗ꯭ꯔꯦ ꯁꯨꯃꯥꯏ ꯍꯪꯉꯣ
ꯅꯣꯏꯒꯤꯁꯨ ꯑꯩꯈꯣꯏꯒꯤꯒ ꯃꯥꯟꯅꯕ ꯅꯠꯇ꯭ꯔꯣ
ꯃꯥꯟꯅꯩ ꯈꯪꯗꯦ ꯑꯩꯈꯣꯏꯒꯤꯗꯤ ꯀꯨꯟꯊ꯭ꯔꯥꯁꯨ ꯑꯣꯏꯌꯦ ꯔꯨꯝꯗꯣ
ꯀꯨꯟꯊ꯭ꯔꯥ ꯁꯨꯋꯦ
ꯑꯣ
ꯑꯣ ꯑꯗꯨꯗꯤ ꯑꯩꯈꯣꯏꯁꯦ ꯀꯩꯅꯣ ꯇꯧꯔꯝꯃꯅꯤ ꯃꯣꯏ
ꯂꯧꯊꯣꯛꯄ꯭ꯔꯥ ꯎ ꯀꯩꯅꯣꯝꯃꯗꯤ ꯇꯧꯔꯝꯒꯅꯤ
ꯑꯩꯌꯥ ꯁꯣꯏꯗ꯭ꯔꯦ ꯏꯁ ꯑꯗꯨꯗꯤ ꯍꯣꯡꯕꯁꯨ ꯄꯤꯒꯦꯗꯤ ꯍꯥꯏꯗꯤ ꯇꯥꯡꯁꯨ ꯇꯥꯡꯕ ꯑꯃꯨꯛ ꯂꯧꯊꯣꯛꯁꯨ ꯂꯧꯊꯣꯛꯄ
ꯄꯥꯡꯕꯒꯤꯅꯤꯅꯦ ꯍꯥꯟꯅ ꯌꯦꯡꯒꯗꯕꯅꯤꯅꯦ ꯌꯦꯔꯨꯝꯒꯗꯣ ꯇꯣꯔꯁꯂꯥꯏ ꯇꯧꯔꯒ ꯌꯦꯡꯕ꯭ꯔꯣ ꯃꯉꯥꯜ ꯑꯥ ꯑꯣ
ꯌꯦꯡꯉꯦ ꯑꯗꯨꯗꯤ ꯐꯣꯟꯒꯤ ꯂꯥꯏꯛꯅꯀꯣ ꯐꯣꯟꯒꯤ ꯃꯉꯥꯜꯅ ꯌꯦꯡꯉꯦ ꯑꯗꯨꯗꯤ ꯀꯩꯁꯨ ꯇꯧꯗꯦꯕ ꯑꯗꯨꯒ ꯃꯣꯏ ꯁꯦꯒꯥꯏꯕꯤꯕ ꯈꯣꯠꯄꯁꯨ ꯀꯩꯝꯇ ꯎꯊꯣꯛꯇꯦꯅꯦ
ꯈꯪꯗꯦ ꯍꯌꯦꯡ ꯀꯩꯅꯣ ꯌꯦꯔꯨꯝꯒꯤ ꯀꯩꯅꯣꯗꯣ ꯊꯝꯐꯝꯗꯣ
ꯎꯝ
ꯑꯗꯨ ꯌꯦꯡꯉꯣ ꯃꯇꯥꯏ ꯃꯇꯥꯏꯗ ꯀꯩꯅꯣ ꯇꯧꯕꯤꯕꯅꯦ ꯂꯧꯊꯣꯛꯇꯕꯗꯤ ꯀꯩꯅꯣ ꯌꯦꯔꯨꯝꯒꯤ ꯃꯨ ꯎꯀꯨꯗꯣ ꯀꯩꯅꯣ ꯊꯝꯐꯝꯗꯣ ꯀꯥꯇꯤꯅ ꯀꯛꯄꯤꯕ꯭ꯔꯥ ꯑꯗꯨꯃꯥꯏꯅ ꯌꯦꯡꯉꯣ ꯍꯌꯦꯡ
ꯑꯁ ꯃꯣꯏꯦꯛ ꯇꯧꯔꯃꯅꯤꯗ ꯁꯣꯏꯗ꯭ꯔꯦꯗ
ꯍꯌꯦꯡ ꯌꯦꯡꯉꯣꯕ ꯂꯩꯔꯝꯒꯅꯤꯅ ꯍꯨꯟꯗꯣꯛꯂꯕꯣ
ꯍꯨꯟꯗꯣꯛꯇꯦ
ꯎꯝ ꯌꯦꯡꯉꯣ ꯃꯣꯏꯅ ꯊꯥꯡꯅ ꯀꯛꯄꯤꯕ꯭ꯔꯥ ꯀꯩꯅꯣ ꯌꯦꯡꯉꯣ
ꯀꯛꯑꯝꯃꯅꯤ ꯑꯗꯨ ꯅꯨꯃꯤꯠꯇꯣ ꯃꯥꯒꯤ ꯀꯩꯅꯣꯗꯣ ꯄꯤꯗ ꯗꯕ ꯑꯃꯨꯛꯀꯣ ꯃꯥꯒꯤ ꯌꯦꯔꯨꯝꯒꯤ ꯀꯩꯅꯣꯗꯣ ꯀꯣꯕꯔꯗꯣ ꯑꯃꯈꯛꯇ ꯄꯤꯌꯦ ꯑꯃꯗꯤ ꯍꯥꯞꯂꯛꯇꯦ ꯃꯣꯏꯒꯤ ꯀꯥꯔꯇꯨꯟ ꯕꯣꯛꯁꯀꯤ ꯀꯣꯕꯔ ꯑꯃꯅ ꯀꯣ ꯍꯥꯞꯆꯤꯜꯂꯒ ꯀꯩꯅꯣ ꯇꯧꯕꯤꯔꯒ ꯄꯤ ꯄꯤꯕꯅꯦꯕ ꯑꯁ ꯏꯕꯥꯅꯤꯁꯨ ꯑꯗꯨꯒꯨꯝꯕꯒꯤ ꯋꯥꯈꯜ ꯑꯝꯇ ꯌꯥꯎꯗ꯭ꯔꯤꯅꯦ
ꯎꯝ
ꯌꯨꯝ ꯌꯥꯎꯔꯒ ꯌꯦꯟꯕꯗ ꯈꯪꯕꯅꯦꯕ
ꯁ ꯗꯨꯀꯥꯟ ꯃꯄꯨꯗ ꯃꯕꯥꯅꯤꯁꯦ ꯑꯣꯟꯊꯣꯛꯅ ꯄꯥꯡꯈ꯭ꯔꯦꯗꯀꯣ ꯍꯥꯏꯔꯝꯒꯅꯤ ꯁꯣꯏꯗ꯭ꯔꯦ ꯎ ꯈꯪꯗꯦ
ꯏꯕꯥꯅꯤꯅ ꯆꯦꯛ ꯇꯧꯔꯒ ꯂꯩꯕꯣ ꯑꯗꯨꯒ ꯑꯗꯨꯒ ꯃꯣꯏꯅ ꯆꯦꯛꯇꯤ ꯇꯧꯈ꯭ꯔꯕꯅꯤ ꯑꯩꯈꯣꯏꯗꯤ ꯆꯦꯛ ꯇꯧꯔꯒ ꯌꯣꯟꯕꯅꯤꯅ ꯑꯗꯨ꯭ꯔꯗꯤ ꯌꯣꯟꯗꯦ ꯍꯥꯏ ꯑꯁ ꯌꯥꯝ ꯆꯥꯛꯏꯗꯀꯣ
ꯑꯃꯨꯛ ꯊꯦꯡꯅꯕ ꯀꯥꯟꯗ ꯍꯥꯏꯌꯣ
ꯃꯣꯏ ꯈꯪꯒꯅꯤ ꯃꯣꯏꯗ ꯑꯃꯨꯛ ꯂꯩꯔꯔꯣꯏ
ꯎꯝ
ꯑꯗꯨ ꯅꯨꯃꯤꯠꯇꯣ ꯑꯩꯈꯣꯏꯒꯤ ꯃꯅꯥꯎꯛꯇ ꯗꯨꯀꯥꯟ ꯑꯃ ꯂꯩꯌꯦꯕꯀꯣ ꯃꯣꯏꯗꯁꯨ ꯂꯩꯇꯕ ꯌꯦꯔꯨꯝꯝꯗꯣ
ꯌꯦꯔꯨꯝ ꯍꯟꯗꯛꯁꯦ ꯇꯥꯡꯉꯦꯕ ꯑꯗꯨꯒꯤꯅꯦꯕ
ꯍꯣꯏ ꯇꯥꯡꯉꯦ
ꯍꯥꯟꯅꯗꯤ ꯀꯩꯅꯣ ꯄꯤꯔꯝꯕꯅꯦ ꯆꯅꯤꯒ ꯇꯔꯥ ꯆꯅꯤ ꯀꯨꯟ ꯄꯤꯔꯝꯕꯅꯦꯕꯀꯣ
ꯍꯣꯏ ꯍꯣꯏ ꯑꯩꯈꯣꯏꯗꯁꯨ ꯆꯅꯤ ꯀꯨꯟ ꯀꯨꯟ ꯠꯇꯔꯥ ꯁꯨꯃꯥꯏꯅ ꯇꯧꯔꯝꯕꯅꯦꯕ ꯍꯟꯗꯛꯇꯤ ꯆꯨꯗꯦꯗ ꯑꯗꯣ ꯉꯁꯤꯒꯤꯗꯤꯀꯣ ꯈꯔ ꯈꯔꯗꯤ ꯑꯗꯨꯝ ꯆꯨꯋꯦ ꯑꯗꯣ ꯍꯧꯖꯤꯛꯇꯤ
ꯎꯝꯈꯣꯏ ꯑꯩꯈꯣꯏꯗꯗꯤ ꯆꯨꯋꯦ ꯍꯣꯏ ꯍꯧꯖꯤꯛꯇꯤ ꯑꯃꯨꯛ ꯂꯦꯞꯈ꯭ꯔꯦ
ꯑꯣ
ꯅꯣꯡ ꯆꯨꯃꯟꯕꯒꯤ ꯂꯩꯕꯁꯨ ꯅꯨꯡꯉꯥꯏꯇꯦ ꯑꯗꯨ ꯑꯣꯏꯔꯁꯨ ꯂꯧꯒꯤ ꯈꯜꯂꯒ ꯆꯨꯗꯕꯁꯨ ꯌꯥꯗꯦ
ꯍꯣꯏꯅꯦ ꯑꯩꯗꯤ ꯅꯣꯡ ꯆꯨꯕ ꯄꯥꯝꯃꯦ ꯁꯥꯝꯃꯜꯂꯦꯕ
ꯎꯝ ꯅꯣꯏꯔꯣꯝꯗ ꯁꯥꯔꯝꯒꯅꯤ
ꯑꯁ ꯌꯥꯝ ꯁꯥꯏꯌꯦ ꯂꯩꯕ ꯉꯝꯗꯦ ꯅꯣꯡ ꯆꯨꯔꯗꯤꯈꯣ ꯈꯔ
ꯀꯔꯤ ꯀꯔꯤ ꯇꯧꯔꯤꯒꯦ ꯍꯟꯗ
ꯀꯔꯤꯁꯨ ꯇꯧꯗꯦꯗ ꯑꯩꯈꯣꯏꯒꯤ ꯑꯦꯛꯖꯥꯝ ꯂꯩꯕꯗꯣ ꯌꯩꯊꯣꯛ ꯇꯈꯤꯕꯗꯣ ꯑꯗꯣ ꯑꯃꯨꯛ ꯍꯥꯏꯔꯛ ꯐꯠꯇ꯭ꯔꯤꯑꯕ ꯑꯗꯣ ꯉꯥꯏꯔꯤꯕꯅꯤꯅꯦ
ꯎꯝ ꯀꯅꯥ ꯀꯅꯥ ꯂꯩꯕ꯭ꯔꯣ ꯅꯪꯗꯤ ꯅꯊꯟꯇꯔꯣ
ꯏꯃꯥꯟꯅꯕꯤ ꯑꯃꯒ ꯂꯩꯌꯦ ꯏꯃꯥꯟꯅꯕꯤ ꯏꯕꯥꯅꯤꯗꯣ
ꯑꯣ ꯑꯣ ꯑꯣ ꯐꯍꯩꯕ ꯅꯨꯡꯉꯥꯏꯔ ꯑꯩꯈꯣꯏ ꯈꯨꯟ ꯅꯨꯄꯤꯁꯤꯡꯒ ꯂꯩꯃꯤꯟꯅꯗ꯭ꯔꯣ ꯅꯛꯅꯛ
ꯂꯩꯃꯤꯟꯅꯗꯨꯗ ꯑ ꯑꯩꯗꯤ ꯌꯥꯝ ꯑꯩꯗꯤ ꯌꯥꯝ ꯂꯥꯞꯅ ꯂꯩꯈ꯭ꯔꯦ ꯃꯣꯏꯒ ꯂꯩꯃꯤꯟꯅꯗ꯭ꯔꯦ
ꯑꯣ ꯑꯣ
ꯊꯥꯏꯅꯗꯤ ꯂꯩꯃꯤꯟꯅꯔꯝꯕꯅꯦꯕ ꯂꯩꯃꯤꯟꯅꯗ꯭ꯔꯁꯨ ꯂꯩꯀꯥꯏ ꯃꯅꯥꯅꯔꯝꯕꯅꯦꯕ
ꯑꯣ
ꯍꯧꯖꯤꯛꯇꯤ ꯑꯩ ꯑꯥ ꯆꯠꯂꯦꯍꯦ ꯌꯥꯝ ꯂꯥꯞꯈ꯭ꯔꯦ ꯎꯅꯈꯤꯗ꯭ꯔꯦ ꯃꯣꯏ
ꯎꯝ ꯋꯥꯔꯤ ꯁꯥꯟꯅꯗ꯭ꯔꯣ
ꯁꯥꯟꯅꯥꯩꯗ ꯑꯗꯣ ꯉꯁꯤꯁꯦ ꯑꯁ ꯉꯔꯥꯡ ꯍꯣꯏ ꯉꯔꯥꯡꯕꯨꯗꯤ ꯌꯥꯝ ꯁꯥꯟꯅꯗꯦꯗ ꯅꯨꯡꯗꯥꯥꯛꯂꯕꯨꯗꯤ ꯈꯔꯥ ꯁꯥꯟꯅꯌꯦ
ꯑꯣ ꯐꯥꯏꯅꯦ ꯑꯩꯗꯤ ꯉꯔꯥꯡꯗꯣ ꯁꯨꯞꯁꯥ ꯁꯥꯟꯅꯗ꯭ꯔꯦ ꯉꯁꯤꯁꯨ ꯍꯧꯖꯤꯛ ꯈꯛꯇ ꯃꯩ ꯂꯥꯛꯇꯕꯅꯤꯅꯀꯣ ꯑꯁ
ꯍꯣꯏ ꯑꯗꯣ ꯀꯩꯁꯨ ꯀꯩꯁꯨ ꯀꯥꯏꯗꯦ ꯆꯞ ꯃꯥꯟꯅꯩꯌꯦ ꯉꯁꯥꯏ ꯑꯌꯨꯛ ꯍꯇ ꯈꯛꯇ ꯌꯥꯔꯝꯃꯦꯕ ꯀꯣꯜ ꯇꯧꯕꯗꯣ ꯑꯗꯨꯗꯩꯗꯤ ꯌꯥꯈꯤꯗ꯭ꯔꯦ ꯀꯩꯁꯨ ꯇꯧꯗꯦꯗ ꯑꯩꯈꯣꯏꯁꯨ ꯑꯗꯨꯝ ꯂꯩꯕꯅꯦ ꯑꯌꯨꯛꯇꯗꯤ ꯏꯃꯥꯟꯅꯕꯤ ꯑꯦ ꯏꯃꯥꯟꯅꯕ ꯈ꯭ꯔꯥ ꯀꯣ ꯃꯔꯤ ꯃꯉꯥꯗꯤ ꯇꯧꯔꯛꯑꯦ
ꯎꯝ ꯐꯩꯅꯦ ꯈꯪꯗ꯭ꯔꯦꯗ
ꯀꯩꯗꯧꯔꯒꯦ ꯃꯩ ꯂꯥꯛꯑꯕꯅꯤꯅ ꯃꯩ ꯂꯥꯛꯑꯕꯅꯤ ꯅ ꯌꯥꯔꯕꯥ ꯅꯠꯇ꯭ꯔꯣ
ꯑꯥ ꯈꯔꯗꯤ ꯅꯨꯡꯉꯥꯏꯔꯦ ꯑꯁ ꯉꯁꯥꯏꯗꯒꯤ ꯃꯩ ꯂꯥꯛꯄ ꯉꯥꯏꯔꯤꯅꯦ ꯑꯁ ꯃꯩ ꯂꯥꯛꯇ꯭ꯔꯁꯨ ꯅꯦꯠꯋꯥꯛꯇꯣ ꯅꯨꯡꯉꯥꯏꯔꯝꯃꯗꯤ ꯈꯔ ꯐꯕꯀꯣ ꯃꯩ ꯂꯥꯛ ꯇ꯭ꯔꯗꯤ ꯢꯁ ꯕꯦꯔꯥꯅꯤꯍꯦ
ꯃꯩ ꯂꯥꯛ ꯑ ꯀꯩꯅꯣ ꯅꯣꯡ ꯆꯨꯔꯒ ꯃꯩ ꯂꯥꯛ ꯇꯕꯁꯤꯗꯤ ꯌꯥꯝ ꯅꯨꯡꯉꯥꯏꯇꯕꯅꯤꯍꯦ
ꯑꯦ ꯍꯟꯗꯛꯇꯤ ꯈꯔ ꯅꯨꯡꯉꯥꯏꯔꯦꯗ ꯑꯩꯈꯣꯏ ꯈꯨꯟꯁꯨ ꯆꯥꯎꯈꯠꯂꯦꯗ ꯀꯣ ꯅꯍꯥꯟꯋꯥꯏꯗꯤ ꯅꯣꯡ ꯆꯨꯔꯅꯤ ꯍꯥꯏꯕ ꯃꯇꯝꯗ ꯃꯩ ꯑꯗꯨꯝ ꯃꯨꯠꯂꯦꯕ ꯍꯟꯗꯛ ꯇꯤ ꯃꯩ ꯅꯣꯡ ꯐꯖꯅ ꯆꯨꯔꯁꯨ ꯑꯗꯨꯝ ꯃꯨꯠꯇ꯭ꯔꯦꯗ
ꯑꯁ ꯐꯩꯅꯦ ꯑꯩꯈꯣꯏꯗꯤ ꯉꯔꯥꯡꯗꯣ ꯅꯣꯡ ꯆꯨꯕꯅꯦꯕ ꯑꯗꯨꯒꯤ ꯃꯩ ꯌꯥꯝ ꯁꯅꯥꯏꯌꯦ ꯅꯨꯡꯗꯥꯡꯗ ꯃꯨꯠꯂꯦ ꯑꯃꯨꯛ ꯂꯥꯛꯑꯦ ꯃꯨꯠꯂꯦ ꯑꯃꯨꯛ ꯂꯥꯛꯑꯦ
ꯇꯝꯄꯥꯛꯀ ꯃꯥꯟꯗ꯭ꯔꯦꯗ ꯅꯣꯏꯁꯤꯗꯤ ꯅꯋꯥꯏ ꯌꯥꯝ ꯇꯥꯕ ꯃꯥꯜꯂꯦ ꯅꯣꯏ ꯑꯦ
ꯑꯗꯣ ꯃꯨꯠꯂꯁꯨ ꯈꯪꯗꯦ ꯉꯔꯥꯡꯗꯣ ꯈꯔ ꯀꯨꯏꯅ ꯃꯨꯠꯂꯦ ꯉꯍꯥꯟꯒ ꯃꯥꯟꯅꯥꯗꯦ ꯉꯍꯥꯟꯈꯩꯗꯤꯀꯣ ꯃꯨꯜꯂꯁꯨ ꯌꯥꯝ ꯊꯨ ꯊꯨꯅ ꯑꯃꯨꯛ ꯂꯥꯛ